ꯍꯥꯜꯂꯣ
ꯇꯥꯔꯦ ꯍꯜꯂꯨ
ꯏꯃꯥ ꯑꯩꯗꯤ ꯈꯨꯝꯗꯕꯗꯨꯗ ꯑꯣ ꯀꯩꯗꯧꯔꯝꯃꯤꯅꯣ
ꯁꯨꯝ ꯂꯩꯔꯝꯃꯤ ꯅꯣꯡ ꯊꯨꯞꯄꯝꯃꯤ ꯅꯣꯡ ꯆꯨꯏ ꯃꯀꯨꯞ ꯃꯀꯨꯞ ꯑꯗꯣꯝꯗ ꯆꯨꯗ꯭ꯔꯣ
ꯆꯨꯗꯤꯌꯦ
ꯑꯣ ꯌꯨꯝꯗꯕꯨꯗꯤ ꯎꯝ ꯌꯨꯝꯗꯕꯨꯗꯤ ꯂꯩꯔꯤꯌꯦ ꯑꯗꯨꯝ ꯑꯩꯁꯦ ꯅꯣꯡ ꯆꯨꯨꯔꯦꯅ ꯐꯤꯒ ꯂꯧꯁꯜꯂꯨꯕ ꯑꯗꯨꯒꯥ ꯆꯪꯖꯟꯕꯗ ꯐꯤꯁꯦ ꯑꯀꯪꯕꯁꯨ ꯌꯥꯎꯔꯕꯅꯤ ꯅꯣꯡ ꯆꯣꯠꯁꯟꯂꯅꯤꯅꯥ ꯈꯤꯇꯪ ꯄꯥꯗꯤ ꯄꯥꯊꯔꯛꯑꯦ ꯑꯗꯨꯒ ꯑꯃꯨꯛ ꯄꯨꯁꯟꯂꯤ ꯑꯗꯣ ꯀꯩꯅꯣ ꯇꯧꯗ꯭ꯔꯦ ꯑꯗꯣ ꯍꯧꯖꯤꯛꯅ ꯑꯃꯨꯛ ꯀꯩꯅꯣ ꯇꯧꯔꯛꯑꯦ ꯑꯁ ꯁꯤ ꯖꯒꯥ ꯑꯩꯈꯣꯏꯅ ꯈꯤꯇꯪ ꯂꯥꯞꯅ ꯑꯩꯅ ꯍꯥꯏꯐꯦꯠ ꯌꯦꯡꯊꯣꯛꯈꯤꯕ ꯃꯇꯝꯗ ꯁꯣꯔꯥꯔꯦꯟꯁꯦ ꯑꯩꯈꯣꯏꯒꯤ ꯑꯇꯤꯌꯥꯁꯦ ꯅꯣꯡ ꯃꯪꯒꯤꯕꯩ ꯆꯨꯈꯤꯕꯩ ꯃꯝꯃꯒꯁꯨ ꯂꯩ ꯑꯗꯣ ꯈꯔ ꯑꯃꯅ ꯃꯉꯥꯜ ꯐꯥꯎꯔ ꯂꯩꯁꯦ ꯃꯆꯤ ꯃꯆꯤ ꯍꯧꯖꯤꯛ ꯀꯩꯅꯣ ꯖꯒꯥ ꯖꯒꯥ ꯆꯨꯕ ꯃꯥꯜꯂꯤ ꯖꯒꯥ ꯖꯒꯥ ꯈꯔ ꯆꯨꯗ꯭ꯔꯒ
ꯑꯧ ꯍꯟꯗꯛꯀꯤ ꯅꯣꯡ ꯈꯨꯠꯆꯨꯁꯦ ꯑꯗꯨꯃꯥꯏꯅ ꯇꯧꯋꯦ ꯃꯤ ꯃꯐꯝ ꯃꯐꯝ ꯃꯥꯟꯅꯗꯅ ꯑꯗꯨꯝ ꯆꯨꯕꯒꯤ ꯃꯑꯣꯡꯁꯨ ꯇꯧꯋꯦꯕꯀꯣ ꯑꯩꯈꯣꯏ ꯁꯤꯗ ꯆꯨꯔꯒ ꯌꯦꯡꯉꯨꯅꯦ ꯅꯣꯏꯗ ꯑꯃꯨꯛ ꯆꯨꯗꯕ ꯅꯣꯏꯗ ꯍꯧꯖꯤꯛ ꯆꯨꯏ ꯍꯥꯏꯔ ꯑꯩꯈꯣꯏꯗ ꯍꯧꯖꯤꯛ ꯆꯨꯗ꯭ꯔꯤꯁꯤ ꯌꯦꯡꯉꯨꯅꯦ ꯅꯠꯇꯦ ꯌꯥꯝ ꯂꯥꯞꯅꯈꯤꯕ ꯄꯣꯠ ꯑꯣꯏꯗꯤ ꯐꯕ ꯏꯕꯥꯅꯤꯁꯦ
ꯎꯝ
ꯑꯗꯨꯒ ꯅꯣꯡꯁꯤ ꯀꯃꯥꯏꯅ ꯇꯧꯕꯅꯣ ꯈꯪꯗꯦ ꯍꯟꯗꯛꯀꯤ ꯅꯣꯡꯁꯦ ꯈꯪꯗꯦ ꯒ꯭ꯌꯥꯟ ꯇꯥꯗꯦ
ꯎꯝ
ꯑꯗꯨ ꯊꯕꯛ ꯆꯠꯊꯣꯛꯅꯤꯡꯉꯥꯏ ꯀꯩꯝ ꯂꯩꯇ꯭ꯔꯕꯣ ꯉꯁꯤꯗꯤ
ꯎꯝ ꯀꯩꯁꯨ ꯊꯣꯏꯗꯣꯛꯄꯗꯤ ꯂꯩꯇ꯭ꯔꯦ ꯇꯧꯕꯇꯕꯨ ꯑꯩ ꯅꯨꯃꯤꯗꯥꯡ ꯃꯝꯁꯤꯜꯂꯛꯄꯗ ꯑꯗꯥꯏꯗ ꯑꯩꯒꯤ ꯊꯣꯛꯎꯅꯤ ꯈꯣꯡꯅ ꯃꯇꯦꯛ ꯑꯃ ꯊꯣꯛꯎꯅꯤ ꯑꯩꯈꯣꯏꯒꯤ ꯊꯣꯡ ꯂꯩꯕꯗꯣ ꯑꯗꯣꯝ ꯁꯥꯏꯠꯇ ꯑꯥ ꯑꯗꯣꯝ ꯁꯥꯏꯠꯗ ꯃꯥꯏꯀꯩ ꯑꯥ ꯑꯗꯣꯝꯅ ꯗꯨꯀꯥꯟ ꯑꯃ ꯑꯅꯤ ꯂꯩ ꯑꯗꯨꯗ ꯑꯩ ꯑꯃꯝꯇ ꯆꯪꯉꯥꯒ ꯋꯥꯔꯤ ꯁꯥꯟꯅꯗꯧꯕ ꯂꯩ
ꯑꯣ ꯑꯩꯈꯣꯏꯁꯨ ꯊꯕꯛ ꯁꯨꯔꯔꯣꯏꯁꯤ ꯉꯁꯤꯗꯤꯅ ꯊꯕꯛ ꯁꯨꯒꯗꯧꯕ ꯃꯥꯟꯗ꯭ꯔꯦꯅ ꯁꯨꯔꯔꯣꯏꯖꯦ ꯍꯥꯏꯔꯛꯇꯧꯕꯩ ꯈꯜꯂꯨꯔꯦ ꯑꯗꯨꯒꯗꯤ ꯑꯩꯈꯣꯏ ꯗꯥꯅ ꯑꯃꯨꯛ ꯄꯨꯡ ꯑꯃꯔꯣꯝ ꯐꯥꯔꯦ ꯊꯕꯛ ꯑꯃꯨꯛ ꯍꯧꯒꯤꯕ ꯑꯗꯨꯒꯤ ꯁꯣꯝꯗ ꯑꯩꯈꯣꯏ ꯇꯦꯝꯃꯅ ꯃꯨꯜꯍꯜꯂꯦ ꯑꯗꯒꯤ ꯑꯩꯒꯥ ꯑꯩꯈꯣꯏ ꯕꯦꯝꯃꯒꯅ ꯍꯥꯥꯜꯂꯒ ꯇꯥꯏꯕꯒ ꯇꯧꯔꯤꯅꯤ ꯊꯕꯛꯁꯦ ꯂꯦꯞꯄꯨ ꯌꯥꯗ꯭ꯔꯦ ꯇꯧꯔꯤ ꯂꯤꯂꯥꯁꯦ ꯐꯝꯖꯟꯃꯟꯗꯅ ꯏꯁꯥꯁꯤꯁꯨ ꯋꯥꯔꯦ ꯍꯥꯏꯕ ꯗꯤꯕꯣ ꯎꯄꯥꯏꯂꯩꯇꯕꯒꯤꯅꯤ ꯇꯧꯔꯤ ꯂꯤꯂꯥꯁꯦ
ꯑꯗꯒꯤꯅꯦ ꯅꯣꯏ ꯑꯗꯨꯒꯤ ꯇꯥꯏꯕꯗꯣ ꯈꯨꯠꯅ ꯇꯥꯏꯕꯗꯣ ꯀꯦꯟꯗꯜꯗ ꯇꯧꯔꯒꯗꯣ ꯃꯦꯆꯤꯟ ꯊꯣꯛꯄꯗꯣ ꯃꯦꯆꯤꯟꯒꯤꯗꯨꯗꯤ ꯑꯗꯨꯗ ꯇꯥꯏꯕꯁꯦ ꯅꯨꯡꯉꯥꯏꯇꯕ꯭ꯔ
ꯅꯨꯡꯉꯥꯏꯔꯣꯏꯌꯦ ꯃꯦꯆꯤꯟ ꯍꯥꯟꯅꯩ ꯑꯩꯈꯣꯏꯒꯤ ꯎꯝ ꯚꯥꯔꯞ ꯆꯨꯞꯅꯅꯕ ꯁꯥꯕꯗꯣ ꯑꯗꯨꯗꯨꯒꯤ ꯁꯥ ꯀꯥꯟꯗꯗꯤ ꯑꯗꯨꯒꯤ ꯃꯦꯆꯤꯟꯗꯨꯅ ꯑꯩꯈꯣꯏꯒꯤ ꯎꯝ ꯀꯩꯅꯣ ꯇꯧꯔ ꯇꯧꯔꯒ ꯃꯥꯅ ꯃꯩ ꯍꯥꯞꯄꯒ ꯑꯦꯂꯦꯛꯇ꯭ꯔꯤꯛ ꯇꯧꯔꯒ ꯀꯩꯅꯣ ꯑꯩꯈꯣꯏꯒꯤ ꯎꯝ ꯇꯥꯏꯕꯅꯦꯕꯀꯣ ꯃꯥꯥꯏꯒꯤ ꯃꯇꯣꯟ ꯃꯇꯣꯟꯗꯣ ꯉꯁꯥꯏ ꯚꯥꯔꯞꯀꯤꯗꯤ ꯑꯩꯈꯣꯏꯒꯤ ꯎꯝ ꯑꯥ ꯀꯩꯅꯣ ꯑꯩꯈꯣꯏ ꯆꯦꯔꯪ ꯑꯃꯃꯝ ꯑꯃꯃꯝꯗ ꯍꯥꯟꯕꯗꯣ ꯑꯗꯨꯃꯥꯏꯅ ꯍꯥꯟꯗꯦꯕ ꯃꯥꯒꯤꯗꯨ ꯁꯨꯃꯥꯏꯅ ꯑꯩꯈꯣꯏꯒꯤ ꯔꯣꯜ ꯑꯣꯏꯅ ꯂꯥꯛꯑꯦꯕꯀꯣ ꯃꯥꯒꯤ ꯀꯩꯅꯣ ꯕꯂꯞ ꯍꯥꯟꯅꯅꯕꯁꯦ ꯑꯩꯈꯣꯏꯒꯤ ꯀꯃꯥꯏꯅ ꯍꯥꯏꯗꯣꯏꯅꯣ ꯑꯩꯈꯣꯏꯒꯤ ꯈꯨꯕꯥꯛ ꯑꯃꯨꯛ ꯁꯥꯡꯅ ꯁꯥꯡꯅ ꯇꯧꯔꯀꯥꯟꯗ ꯑꯩꯈꯣꯏꯅ ꯂꯨꯄꯥ ꯇꯔꯥꯒꯤꯕꯨ ꯀꯩꯅꯣ ꯂꯨꯄꯥ ꯇꯔꯥ ꯄꯤꯕꯕꯨ ꯑꯣꯏꯒꯦ ꯍꯥꯏꯔꯒꯗꯤ ꯑꯩꯈꯣꯏꯅ ꯈꯨꯕꯥꯃꯨꯛꯁꯥꯡ ꯑꯗꯨꯃꯥꯏꯅ ꯇꯧꯔꯀꯥꯟꯗꯅꯦ ꯑꯩꯈꯣꯏꯒꯤ ꯉꯁꯥꯏꯒꯤ ꯍꯧꯖꯤꯛꯀꯤ ꯃꯦꯆꯤꯟꯁꯤꯅ ꯖꯞ ꯖꯞ ꯆꯞꯄꯒ ꯑꯗꯨꯒꯤ ꯃꯄꯥꯥꯟꯗꯨꯗ ꯁꯤꯡꯒꯩꯁꯤꯅ ꯀꯩꯅꯣꯅꯤ ꯂꯨꯄꯥ ꯇꯔꯥ ꯄꯤꯕꯅꯤ ꯑꯗꯨꯃꯥꯢ ꯁꯥꯕ ꯄꯣꯠꯅꯤ ꯍꯥꯏꯕꯅꯤꯗ ꯑꯗꯨꯗꯣ ꯑꯩꯈꯣꯏ ꯑꯗꯨ ꯃꯦꯆꯤꯟꯗꯨꯒꯤ ꯃꯃꯤꯡꯗꯣ ꯑꯩꯈꯣꯏ ꯀꯨꯏꯛ ꯁꯤꯜꯗꯅ ꯀꯧꯋꯦꯕ ꯈꯪꯕ꯭ꯔꯥ ꯑꯗꯨꯗꯤ ꯂꯩꯌꯦꯕ ꯑꯗꯨꯒꯤꯗꯨ ꯅꯗꯤ ꯉꯁꯥꯏꯒꯤ ꯀꯩꯅꯣꯒꯨ ꯋꯥꯇꯝꯟꯗꯨꯗꯗꯤ ꯆꯞꯄꯨꯕꯗꯨ ꯌꯥꯗꯦ ꯍꯥꯏꯕ ꯑꯗꯨꯗꯨꯅꯅꯦꯕ ꯑꯩꯈꯣꯏꯅ ꯁꯤꯖꯤꯟꯅꯗ꯭ꯔꯤꯁꯦ ꯂꯩꯌꯦꯕ ꯃꯦꯆꯤꯟꯗꯨꯕꯨꯗꯤ ꯑꯗꯣ ꯍꯧꯖꯤꯛ ꯑꯅꯧꯕ ꯃꯦꯆꯤꯟ ꯊꯣꯛꯑꯝꯒꯅꯤ ꯑꯗꯨꯗꯤ ꯑꯩ ꯈꯪꯗꯦꯀꯣ ꯑꯗꯨꯕꯨꯗꯤ ꯑꯗꯨꯗꯤ ꯑꯩꯈꯣꯏ ꯁꯤꯖꯤꯟꯅꯗ꯭ꯔꯤꯕ ꯑꯗꯨꯅꯝ ꯑꯗꯨꯝ ꯀꯩꯅꯣꯅ ꯇꯥꯏꯕꯁꯨ ꯑꯗꯨꯝ ꯊꯨꯏꯗ ꯀꯦꯟꯗꯜ ꯇꯧꯔꯒ ꯃꯩꯅ ꯇꯥꯏꯕꯁꯦ ꯁꯤꯁꯤꯅ ꯍꯦꯟꯅ ꯊꯨꯏꯌꯦꯕ ꯑꯩꯈꯣꯏꯅ ꯑꯩꯈꯣꯢꯅ ꯁꯨꯝ ꯑꯩꯈꯣꯏꯅ ꯁꯨꯝ ꯁꯤꯖꯤꯟꯅꯈꯤꯕꯅꯗꯤ ꯈꯪꯗꯦ
ꯎꯝ ꯎꯝ ꯑꯗꯣ ꯍꯧꯖꯤꯛꯀꯤ ꯋꯥꯇꯤꯟ ꯍꯧꯕꯁꯦ ꯐꯖꯅ ꯍꯣꯏ ꯃꯣꯏꯒꯤ ꯐꯖꯅ ꯍꯧꯔ ꯃꯇꯨꯡꯗ ꯑꯩꯈꯣꯏꯒꯤ ꯑꯗꯨꯃꯥꯏꯅ ꯇꯥꯏꯁꯟꯕ ꯈꯣꯠꯆꯟꯕ ꯂꯣꯏꯔꯦꯅ ꯈꯜꯂꯁꯦꯕꯀ ꯁꯨꯝ ꯃꯥꯒꯤ ꯊꯝꯕ ꯃꯁꯤꯡ ꯗꯨꯀꯥꯟꯗ ꯑꯣꯏꯔꯒꯁꯨ ꯀꯌꯥꯝ ꯀꯨꯏꯅꯣ ꯅꯨꯃꯤ ꯀꯌꯥꯃꯨꯛ ꯊꯝꯕ ꯌꯥꯒꯦ ꯑꯗꯨꯝ ꯀꯪꯅ ꯀꯨꯏꯅ ꯂꯩꯕꯁꯨ ꯑꯗꯨ ꯈꯗꯤ ꯑꯗꯨꯝ ꯀꯨꯏꯕ ꯌꯥꯔꯝ ꯗꯧ ꯃꯥꯜꯂꯦ ꯑꯀꯪꯕ ꯄꯣꯠ ꯑꯣꯏꯕꯅꯤꯅ ꯑꯗꯣ ꯁꯨꯝ ꯈꯪꯖꯕꯤꯗꯅꯦ ꯀꯌꯥꯝ ꯀꯨꯏꯅꯒ ꯊꯝꯕ ꯌꯥꯒꯦꯕ
ꯌꯥꯕꯁꯦ ꯑꯩꯈꯣꯏꯅ ꯅꯨꯃꯤꯠ ꯀꯨꯟꯒ ꯀꯨꯟꯒ ꯃꯔꯤꯗ ꯀꯩꯅꯣꯃ ꯑꯣꯏꯕꯅꯦ ꯑꯩꯈꯣꯏꯒꯤ ꯀꯩꯅꯣ ꯂꯦꯕꯦꯜꯗꯨꯗ ꯃꯣꯏꯒꯤ ꯑꯃ ꯀꯩꯅꯣ ꯄꯦꯛꯀꯦꯠ ꯍꯥꯞꯄ ꯃꯇꯝꯗ ꯑꯩꯈꯣꯏꯅ ꯆꯦꯅꯤꯡ ꯑꯃꯃꯨꯛ ꯑꯃꯨꯛ ꯍꯥꯞꯄꯤꯕ ꯃꯥꯒꯤ ꯃꯥꯒꯤ ꯍꯧꯕ ꯃꯇꯝꯗ ꯁꯤꯒꯤ ꯃꯥꯒꯤ ꯃꯆꯜꯁꯦ ꯁꯤꯖꯤꯟꯅꯔꯤꯅꯤ ꯑꯗꯒꯤ ꯑꯩꯈꯣꯏꯒꯤ ꯉꯁꯥꯏ ꯀꯥꯏꯒꯤ ꯑꯩꯈꯣꯏꯒꯤ ꯑꯆꯥꯄꯣꯠ ꯍꯧꯔꯤ ꯍꯥꯏꯕꯗꯨꯒꯤ ꯃꯥꯒꯤ ꯀꯩꯅꯣꯗꯣ ꯑꯩꯈꯣꯏꯒꯤ ꯍꯧꯐꯝꯗꯨꯒꯤ ꯃꯃꯤꯡ ꯑꯃꯁꯨ ꯂꯩꯗꯣꯏꯅꯤꯗꯅꯀꯣ ꯑꯗꯨꯃꯥꯏꯅ ꯑꯩꯈꯣꯏꯅ ꯃꯃꯤꯡꯖꯦ ꯊꯣꯜꯂꯤꯗꯅ ꯑꯗꯨꯃꯥꯏꯅ ꯑꯗꯨꯃꯥꯏꯅ ꯆꯦꯁꯤꯗ ꯑꯩꯈꯣꯏꯅ ꯑꯥ ꯍꯣꯏ ꯑꯗꯨꯃꯥꯏꯅ ꯇꯧꯔꯒ ꯆꯦ ꯑꯃꯃꯝ ꯍꯥꯞꯄꯤꯕ ꯑꯆꯥꯄꯣꯠꯇꯨꯒꯤ ꯃꯊꯛ ꯃꯊꯛ ꯊꯪꯕ ꯁꯔꯨꯛꯇ ꯑꯗꯨꯃꯥꯏꯅ ꯇꯧꯔꯒ ꯍꯥꯞꯄꯤꯅꯤ ꯑꯗꯨ ꯃꯥꯏ ꯅꯨꯃꯤꯠꯇꯣ ꯅꯨꯃꯤꯠ ꯀꯨꯟꯒ ꯃꯔꯤꯅꯤꯐꯥꯎꯒꯤ ꯃꯅꯨꯡꯗ ꯁꯤꯖꯤꯟꯅꯒꯗꯧꯕꯅꯤ ꯑꯗꯩ ꯊꯥ ꯃꯌꯨꯝꯗ ꯁꯤꯖꯤꯟꯅꯒꯗꯧꯅꯤ ꯀꯥꯏꯅ ꯑꯗꯨꯃꯥꯏꯅ ꯇꯧꯔꯒ ꯂꯩꯌꯦꯕ ꯑꯗꯨꯃꯥꯏꯅ ꯍꯥꯞꯄꯒꯅꯦꯕ ꯄꯞ ꯌꯣꯜꯂꯤꯁꯦ
ꯎꯝ ꯑꯁ ꯑꯩꯗꯤꯅꯦ ꯀꯩꯅꯣꯁꯦ ꯑꯃꯨꯛ ꯀꯃꯥꯏꯅ ꯇꯧꯅꯦ ꯇꯟꯊꯔꯛꯑꯦ ꯅꯣꯡꯁꯦ ꯑꯃꯨꯛ ꯆꯨꯊꯔꯛꯑꯦ ꯍꯥꯏꯕ ꯑꯃꯨꯛ
ꯑꯁ ꯅꯪꯅ ꯍꯥꯏꯕꯒ ꯑꯩꯈꯣꯏꯁꯨ ꯆꯞ ꯆꯥꯅ ꯆꯨꯔꯛꯑꯦ ꯍꯧꯖꯤꯛꯇ ꯌꯤꯡꯎꯅꯦ ꯁꯤꯗꯤ ꯃꯥꯟꯅꯩ ꯍꯟꯗꯛꯀꯤꯁꯤꯗꯤ ꯑꯩꯈꯣꯏꯅ ꯆꯨꯔꯦ ꯍꯧꯖꯤꯛ ꯁ꯭ꯋꯥꯏꯗ ꯆꯨꯗꯔꯤꯌꯦ
ꯎꯝ
ꯎꯝ ꯐꯥꯖꯥꯔꯦ ꯅꯣꯡꯁꯦ ꯑꯃꯨꯛ ꯆꯨꯔꯛꯑꯦ
ꯅꯣꯡ ꯆꯨꯕꯁꯦ ꯑꯍꯤꯡꯒꯤ ꯃꯇꯝ ꯇꯨꯝꯕꯒꯤ ꯃꯇꯝꯗꯪ ꯆꯨꯔꯗꯤ ꯐꯗꯧꯅꯤ ꯂꯝꯕꯤ ꯑꯇꯩ ꯑꯇꯩ ꯃꯇꯝꯗ ꯊꯕꯛ ꯏꯪꯈꯥꯡ ꯆꯠꯅꯕ ꯈꯣꯠꯄ ꯂꯩꯕꯅꯤꯅ ꯆꯨꯗꯕꯤ ꯅꯣꯡꯃꯤꯗꯪ ꯅꯨꯃꯤꯗꯥꯡ ꯑꯩꯈꯣꯏꯒꯤ ꯐꯃꯨꯡ ꯆꯪꯕ ꯃꯇꯝ ꯈꯛꯇꯗ ꯆꯨꯔꯗꯤ ꯌꯥ ꯅꯨꯡꯉꯥꯏꯗꯧꯅꯤ
ꯍꯣꯏ ꯍꯣꯏ ꯑꯗꯨꯕꯨꯗꯤ ꯑꯗꯨꯕꯨꯗꯤ ꯀꯗꯥꯥꯏꯗꯒꯤ ꯑꯩꯈꯣꯏꯅ ꯑꯩꯈꯣꯏ ꯑꯄꯥꯝꯕꯗ ꯑꯗꯨ ꯇꯧꯕꯗꯤ ꯀꯗꯥꯏꯗꯒꯤ ꯑꯗꯨꯩ ꯂꯥꯏꯗ ꯍꯥꯏꯔꯤꯒ ꯌꯥ ꯇꯥꯕꯅꯤꯅ ꯑꯩꯈꯣꯏꯅ ꯑꯩꯈꯣꯏ ꯄꯩꯁꯥ ꯄꯥꯏꯍꯜꯂꯛꯎꯒ ꯍꯥꯏꯔꯒ ꯑꯗꯨꯝ ꯄꯥꯏꯍꯜꯂꯛꯑꯗꯤ ꯇꯣꯛꯑꯦꯅꯦ
ꯃꯥꯅꯦ ꯑꯩ ꯂꯥꯏꯗ ꯑꯝꯇ ꯍꯣꯔꯦꯟ ꯄꯥꯎ ꯐꯥꯎꯅꯈꯤꯒꯦ ꯑꯗꯨꯃꯥꯏꯅ ꯌꯥꯝ ꯋꯥꯔꯦ ꯈꯔ ꯃꯇꯦꯡ ꯄꯥꯡꯕꯤꯔꯣ
ꯍꯣꯏ ꯊꯕꯛ ꯆꯠꯊꯣꯛꯀꯗꯕ ꯂꯩꯕꯗꯕꯨꯗꯤ ꯌꯥꯝꯅ ꯕꯦꯔꯥ ꯀꯥꯏꯀꯣ ꯅꯣꯡ ꯆꯨꯕꯁꯦ
ꯎꯝ
ꯑ ꯍꯣꯏ ꯒꯥꯔꯤ ꯑꯝꯇ ꯊꯧꯔꯒꯁꯨ ꯅꯣꯡ ꯆꯣꯠꯇꯅꯕ ꯇꯨꯞꯄꯦ ꯍꯥꯏꯔꯒꯁꯨꯀꯣ ꯑꯗꯨꯝ ꯐꯔꯛ ꯇꯥꯕꯗꯣ ꯊꯧꯕꯗ ꯅꯨꯡꯉꯥꯏꯇꯕꯗꯣ ꯑꯣꯏꯕꯅꯦꯕ ꯑꯗꯒꯤ ꯂꯝꯕꯤ ꯅꯥꯟꯕꯅꯤꯅꯀꯣ ꯅꯣꯡ ꯆꯨꯕꯁꯤꯗꯤ ꯒꯥꯔꯤ ꯊꯧꯕꯗꯁꯨ ꯆꯦꯛꯁꯤꯟꯅ ꯊꯧꯗ ꯌꯥꯄꯣꯟꯇꯦ ꯕ꯭ꯔꯦꯛ ꯅꯨꯡꯒ ꯐꯥꯕꯁꯤ ꯈꯤꯇꯪ ꯀꯟꯅꯒ ꯊꯧꯔꯒ ꯕ꯭ꯔꯦꯛꯀ ꯐꯥꯕꯁꯤ ꯌꯥꯗꯕꯅꯤ ꯍꯦꯛꯇ ꯅꯥꯟꯊꯨꯕꯅꯦ ꯍꯥꯏꯕ ꯒꯥꯔꯤ ꯊꯧꯕ ꯃꯇꯝꯗ ꯅꯣꯡ ꯆꯨꯨꯔꯗꯤ ꯑꯩꯗꯤ ꯒꯥꯔꯤ ꯊꯧꯕ ꯌꯥꯝ ꯇꯜꯂꯦ
ꯇꯟꯕꯖꯣ ꯑꯗꯨꯁꯨ ꯑꯗꯨ ꯈꯛꯇ ꯅꯠꯇꯅꯅꯦ ꯅꯣꯡ ꯆꯨꯕꯒꯤ ꯒꯥꯔꯤ ꯃꯆꯥ ꯊꯧꯕꯒꯤ ꯑꯃ ꯍꯥꯏꯔꯛꯀꯦꯕ ꯑꯩꯈꯣꯏꯒꯤ ꯑꯌꯨꯛ ꯅꯨꯡꯊꯤꯟꯅ ꯈꯔ ꯑꯃꯨꯛ ꯐꯔꯅꯤꯅꯦ ꯂꯝꯕꯤ ꯀꯩꯅꯣ ꯉꯥꯟꯕꯅꯤꯅ ꯑꯁ ꯅꯨꯃꯤꯗꯥꯡ ꯊꯧꯔꯛꯄꯁꯦ ꯑꯗꯨꯁꯨ ꯃꯩꯒ ꯂꯥꯛꯇꯕ ꯂꯩꯗꯅ ꯅꯣꯡ ꯌꯥꯝ ꯀꯟ ꯆꯨꯔꯗꯤ ꯑꯗꯨꯏ ꯃꯇꯥꯡꯗꯒ ꯅꯣꯡ ꯆꯨꯔꯛꯑꯒ ꯑꯗꯒꯤ ꯑꯁ ꯑꯗꯨꯅ ꯍꯦꯟ ꯊꯧꯕ ꯅꯨꯡꯉꯥꯏꯇꯦ ꯁꯣꯔꯣꯛꯇꯣ ꯅꯥꯜꯂꯤꯔ ꯅꯥꯟꯗ꯭ꯔꯤꯔ ꯃꯝꯃꯃꯤꯅꯀꯣ ꯑꯗꯨꯝ ꯈ꯭ꯋꯥꯏ ꯅꯨꯡꯉꯥꯏꯇꯦ ꯑꯗꯨꯗꯨꯃ ꯑꯩ ꯑꯗꯨ ꯑꯣꯏꯌꯦ ꯑꯩꯒꯤꯗꯤ
ꯎꯝ ꯌꯥꯥꯖꯤꯁꯨ ꯀꯨꯝꯕꯅ ꯂꯣꯏꯔꯦ ꯍꯩꯅꯧ ꯑꯃꯨꯟꯕꯅꯦꯕ ꯑꯩꯈꯣꯏ ꯆꯦ ꯍꯣꯏꯗ ꯑꯩꯈꯣꯏ ꯆꯦ ꯑꯩꯈꯣꯏ ꯆꯦ ꯍꯣꯏꯗ ꯑꯩꯈꯣꯏ ꯆꯦ ꯍꯣꯏꯗ ꯑꯩꯈꯣꯏ ꯗꯗꯥꯒꯤ ꯃꯆꯥꯅꯨꯄꯤ ꯑꯅꯤꯗꯣ ꯑꯩꯈꯣꯏ ꯆꯦ ꯃꯣꯏ ꯂꯨꯍꯣꯡ ꯆꯠꯃꯤꯟꯅꯩ ꯀꯦꯕꯤꯕ ꯆꯠꯂꯨꯕ ꯑꯗꯨꯗ ꯍꯩꯅꯧ ꯑꯃꯨꯟꯕꯅꯦꯅ ꯈꯔ ꯍꯥꯞꯄꯛꯑꯦꯅ ꯄꯣꯔꯛꯑꯦ
ꯑꯗꯨꯒ ꯑꯩꯈꯣꯏ ꯏꯇꯩꯃꯩ ꯏꯕꯥꯅꯤꯁꯦ ꯈꯣꯛꯑꯒ ꯆꯥꯔꯨꯕꯅꯤ ꯑꯗꯨꯒꯗꯤ ꯃꯣꯏꯒꯤ ꯍꯩꯗꯣ ꯀꯔꯤ ꯍꯩꯗꯥꯅꯣ ꯈꯪꯗꯦ ꯑꯃꯨꯟꯕꯗꯨꯕꯨ ꯁꯤꯜꯂꯦ ꯍꯥꯏꯕꯅꯤꯗ ꯍꯥꯎꯖꯨ ꯍꯥꯎꯇꯦꯕ ꯍꯩꯅꯧꯗꯣ ꯑꯗꯨꯝ ꯍꯩꯅꯦ ꯍꯥꯏꯕꯒꯤ ꯆꯥꯔꯕꯋꯅꯦꯕ ꯂꯩꯇꯕꯒꯤ ꯌꯥꯒ ꯂꯣꯏ ꯀꯨꯝꯈ꯭ꯔꯦ ꯍꯥꯏꯕ ꯑꯩ ꯌꯥꯁꯤ ꯃꯁꯥꯏ ꯈꯔꯁꯨ ꯀꯨꯝꯒꯟꯕꯅꯦꯀꯣ ꯑꯗꯨꯅꯦ ꯆꯤꯡꯕꯅꯦ ꯀꯩꯝꯇ ꯁꯥꯏ ꯌꯥꯗ꯭ꯔꯦꯕ ꯌꯥꯁꯦ ꯀꯨꯝꯃꯒ ꯑꯣꯏꯔꯣꯝ ꯊꯪꯕꯁꯤꯅꯁꯨ ꯑꯌꯥꯝꯕ ꯀꯨꯝꯃꯦ ꯑꯩꯅ ꯁꯣꯝ ꯅꯥꯀꯟꯗ ꯑꯌꯥꯝꯕ ꯆꯥꯈ꯭ꯔꯦꯕ ꯍꯣꯔꯦꯟ ꯆꯥꯛ ꯆꯥꯕꯗꯗꯤ ꯌꯦꯠꯇ ꯁꯥꯏꯗ ꯌꯥꯔꯔꯣꯏ ꯌꯥꯝ ꯊꯤꯅ ꯀꯨꯝꯃꯦ
ꯎꯝ ꯑꯗꯒꯤ ꯑꯩꯁꯨꯅꯦ ꯑꯗ ꯍꯩꯅꯧ ꯑꯃꯨꯟꯕꯗ ꯍꯩꯅꯧ ꯑꯃꯨꯟꯕꯁꯨ ꯂꯩꯗꯅ ꯍꯩꯅꯧ ꯈꯛꯀꯤ ꯅꯠꯇꯅ ꯑꯇꯣꯞꯄꯁꯨ ꯂꯩꯕꯅꯤ ꯍꯥꯏꯕꯗꯤꯅꯦ ꯑꯩꯈꯣꯏꯒꯤ ꯑꯃꯨꯟꯕ ꯄꯣꯠꯇꯅꯦ ꯑꯗꯨꯝ ꯁꯤꯜꯂꯞ ꯇꯥꯕ ꯄꯣꯠꯁꯦ ꯑꯗꯣ ꯃꯣꯏꯁꯦ ꯍꯩ ꯑꯣꯏꯔꯒꯁꯨ ꯍꯩ ꯃꯌꯦꯛ ꯁꯦꯡꯗꯕ ꯍꯩ ꯑꯣꯏꯗꯣꯏꯔꯥ ꯈꯪ ꯃꯨꯟꯕ ꯍꯥꯏꯖꯤꯗꯤ ꯂꯣꯏꯅꯃꯛ ꯍꯥꯎꯔꯗꯣꯏꯅꯦꯕ ꯆꯥꯕꯗ ꯈꯪꯗꯦ ꯀꯃꯥꯏꯅ ꯇꯧꯔꯤꯅꯣ ꯃꯣꯏꯖꯤꯅ
ꯑꯗꯨꯅꯦ ꯅꯣꯏꯗꯒꯤ ꯉꯍꯥꯟ ꯄꯤꯔꯛꯄꯁꯤꯡꯗꯣ ꯑꯗꯨꯝ ꯍꯥꯎꯋꯦꯕ ꯊꯨꯝꯃꯒ ꯁꯤꯗꯤꯅꯦ ꯁꯤꯟꯁꯨ ꯁꯤꯜꯂꯒ ꯑꯩꯈꯣꯏꯒꯤ ꯈꯪꯗꯦ ꯃꯅꯝꯗꯨꯁꯨ ꯍꯩꯅꯗꯕ ꯑꯩꯈꯣꯏꯒꯤ ꯈꯪꯗꯦ ꯌꯥꯝ ꯍꯥꯎꯇꯦ ꯀꯩꯅꯣꯗ ꯃꯣꯏ ꯍꯩꯅꯧꯗꯣ ꯑꯩꯈꯣꯏ ꯏꯇꯩꯃꯅ ꯁꯤꯕꯨ ꯀꯩꯗꯧ ꯊꯥꯏꯅꯣ ꯈꯪꯗꯦ ꯄꯥꯝꯕꯤꯗꯨꯣ ꯌꯥꯟꯊꯠꯈꯤꯒꯦ ꯍꯥꯏꯗꯦ ꯑꯗꯨꯒ ꯏꯕꯥꯅꯤ ꯋꯥ ꯋꯥ ꯅꯣꯛꯑꯕꯅꯦꯃꯤ ꯆꯥ ꯆꯥꯅ ꯑꯩꯅ ꯌꯥꯟꯊꯠꯇ꯭ꯔꯁꯨ ꯏꯕꯦꯝꯃ ꯀꯥꯕꯛ ꯀꯥꯕꯛ ꯁꯥ ꯐꯪꯉꯤꯁꯦ ꯐꯔꯕꯅꯤ ꯑꯩꯈꯣꯏꯖꯨ ꯍꯧꯖꯨ ꯍꯧꯗꯅ ꯍꯥꯏꯕ ꯅꯍꯥꯟꯈꯩ ꯄꯤꯔꯛꯄꯗꯤ ꯌꯥꯝ ꯍꯥꯎꯕꯅꯦ ꯑꯗꯨꯒ ꯍꯟꯗꯛ ꯁꯤꯅ ꯀꯔꯝꯕ ꯍꯩꯅꯧꯅꯣ ꯈꯪꯗꯦꯕ ꯃꯥꯅ ꯄꯤꯔꯛ ꯏꯁꯦ
ꯑꯗꯨ ꯀꯩꯅꯣ ꯇꯧꯒꯗꯕꯅꯦ ꯁꯤꯒꯤ ꯍꯥꯎꯇꯕ ꯍꯩꯅꯧꯁꯤꯗꯤ ꯃꯨꯜꯂꯀꯥꯟꯗ ꯄꯥꯛꯅ ꯁꯤꯟꯇꯛ ꯁꯤꯟꯇꯛ ꯇꯧꯕ ꯄꯥꯟꯕ ꯊꯨꯝꯗꯕꯁꯤꯗꯤꯅꯦ ꯀꯩꯗꯧꯅꯤ ꯍꯥꯏꯕ ꯃꯇꯝꯗ ꯃꯨꯟꯗ꯭ꯔꯤꯉꯩ ꯁꯪꯉꯤꯉꯩꯗꯣ ꯑꯗꯨꯗꯅꯦ ꯃꯦꯠꯂꯒ ꯑꯌꯥꯝꯕ ꯆꯥꯍꯧꯕ ꯍꯦꯛꯇꯠꯂꯒ ꯑꯗꯨꯅ ꯍꯦꯟ ꯐꯔꯅꯤ
ꯍꯣꯏ ꯍꯣꯏ ꯑꯆꯥꯥꯔꯒꯨꯝꯕ ꯁꯦꯝꯗꯣꯛꯑꯒ ꯊꯝꯕ ꯑꯗꯨꯅ ꯐꯗꯣꯏꯖꯥꯠꯅꯤ ꯃꯊꯪꯗꯗꯤ ꯅꯍꯥꯟ ꯄꯤꯔꯛꯄ ꯍꯩꯅꯣꯗꯣ ꯀꯔꯝꯕꯅꯣ ꯏꯆꯦ ꯑꯗꯨꯗꯣ ꯍꯥꯎꯗꯦ ꯃꯊꯪꯗꯗꯤ ꯁꯪꯉꯤꯀꯥꯟꯗ ꯑꯆꯥꯔ ꯁꯦꯝꯖꯦꯅ ꯍꯥꯏꯒꯦ ꯃꯣꯏꯗꯤ ꯑꯗꯨꯝ ꯑꯩꯈꯣꯏꯗ ꯑꯆꯥꯔ ꯁꯦꯝꯕꯤꯌꯣꯅ ꯍꯦꯛ ꯍꯦꯛ ꯄꯤꯔꯛꯑꯦꯕꯀꯣ ꯃꯣꯏꯗꯤ ꯍꯩꯅꯧ ꯄꯥꯝꯕꯤ ꯌꯥꯝ ꯍꯧꯕꯅꯤꯅ ꯃꯣꯏꯅ ꯑꯃꯨꯛ ꯂꯝ ꯌꯥꯝ ꯆꯥꯎꯋꯦꯕ ꯑꯗꯨꯅꯅꯦ ꯑꯩꯈꯣꯏꯁꯦ ꯑꯥ ꯑꯩꯈꯣꯏꯒꯤ ꯎꯝ ꯑꯩꯈꯣꯏ ꯏꯆꯦ ꯑꯃ ꯌꯨꯝꯗ ꯂꯩꯕꯗꯣ ꯗꯨꯀꯥꯟ ꯐꯝꯃꯦ ꯍꯥꯏꯕꯗꯣ ꯑꯩꯅ ꯖꯦꯔꫭꯁꯀꯤ ꯃꯥꯗꯤ ꯑꯆꯥꯔ ꯁꯦꯝꯕ ꯈꯣꯠꯄ ꯌꯥꯝ ꯍꯩꯌꯦꯕ ꯈꯪꯕ꯭ꯔꯥ ꯃꯥꯗꯤ ꯑꯩꯈꯣꯏ ꯆꯦ ꯍꯣꯏꯗ ꯆꯠꯂꯒ ꯑꯗꯨꯝ ꯍꯩꯅꯧꯀꯁꯦ ꯑꯗꯨꯝ ꯍꯦꯛꯄꯅꯦ ꯑꯗꯩ ꯃꯣꯏ ꯍꯩꯅꯤꯡꯒ ꯄꯥꯟꯕꯁꯦ ꯑꯗꯨꯝ ꯍꯦꯛꯇꯠꯄꯅꯦꯕ ꯀꯩꯁꯨ ꯆꯥꯕꯤꯕ ꯄꯣꯠ ꯅꯠꯇꯕꯅꯤꯅ ꯃꯣꯏꯒꯤꯗꯤ ꯃꯣꯏꯒꯤꯗꯤ ꯆꯥꯕꯤꯅꯕ ꯃꯤꯁꯨ ꯂꯩꯇꯦꯕꯀꯣ ꯑꯗꯨꯅ ꯑꯩꯈꯣꯏ ꯆꯦꯗꯤ ꯆꯠꯂꯀꯥꯟꯗꯅꯦ ꯑꯗꯨꯝ ꯍꯩꯅꯤꯡꯒꯨꯝꯕ ꯑꯗꯒꯤ ꯍꯨꯖꯤꯛꯀꯤ ꯀꯩꯅꯣꯗꯣ ꯍꯩꯅꯧꯗꯣ ꯑꯗꯨꯒꯨꯝꯅ ꯃꯥꯗꯤ ꯁꯪꯉꯤꯀꯥꯟꯗꯗꯤ ꯍꯦꯛꯄꯅꯦꯕ ꯑꯆꯥꯥꯔ ꯁꯦꯝꯕꯒꯤ ꯍꯩꯖꯨ ꯌꯥꯝ ꯍꯩ ꯃꯥꯗꯤ ꯑꯆꯥꯔ ꯁꯦꯝꯕꯗꯣ ꯍꯥꯎꯕꯗꯣ ꯑꯣꯏꯌꯦꯕ ꯃꯊꯪꯗ ꯑꯗꯨꯃꯥꯏꯅ ꯁꯦꯝꯍꯟꯇꯔꯦ
ꯐꯩꯌꯦ ꯍꯥꯏꯕꯗꯤ ꯑꯗꯨꯃꯥꯏ ꯍꯩꯕ ꯍꯥꯏꯕꯗꯤ ꯄꯠꯂ ꯀꯦꯜꯂ ꯃꯥꯡꯗꯣꯏ ꯁꯔꯨꯛ ꯑꯆꯥꯔ ꯁꯦꯡꯗꯣꯛꯄ ꯌꯥꯏ ꯍꯩꯔꯒꯗꯤ ꯑꯗꯨꯅ ꯄꯣꯠꯁꯨ ꯑꯃꯨꯛ ꯃꯥꯡꯗ꯭ꯔꯦ ꯑꯗꯥꯒꯤ ꯃꯨꯛ ꯍꯣꯏ ꯆꯥꯕꯤꯅꯕ ꯍꯤꯡꯒꯣꯟꯅꯨꯡꯗꯨꯗ ꯌꯥꯝ ꯆꯥꯎꯋꯤꯗꯅ ꯑꯗꯒꯤ ꯑꯉꯥꯡ ꯃꯤ ꯃꯈꯜ ꯂꯩꯗꯅ ꯃꯌꯥꯝ ꯍꯦꯜꯑꯥ ꯆꯥꯊꯣꯛꯅꯦꯕ ꯅꯠꯇꯕ ꯁꯨꯝ ꯄꯥꯜꯂ-ꯄꯥꯜꯂꯒ ꯀꯦꯜꯂꯒ ꯄꯠꯂ ꯃꯥꯡꯂꯗꯤ ꯄꯥꯝꯃꯨꯏꯗꯅ
ꯎꯝ ꯂꯩꯇꯤꯌꯦ ꯀꯅꯥꯝ ꯁꯥꯕꯤꯅꯕ ꯂꯩꯇꯦ ꯑꯈꯣꯏꯆꯦꯒꯤ ꯎꯝ ꯃꯆꯥꯅꯨꯄꯥ ꯑꯍꯥꯟꯗꯣ ꯎꯝ ꯆꯍꯤ ꯑꯅꯤ-ꯗꯤ ꯁꯨꯔꯝꯃꯅꯤ ꯃꯥꯏ ꯃꯆꯥꯅꯨꯄꯥꯗꯨ ꯃꯌꯨꯝ ꯄꯥꯟꯕꯗꯣ ꯑꯗꯣ ꯍꯧꯖꯤꯛꯄꯨꯗꯤ ꯑꯈꯣꯏꯆꯦꯒꯤ ꯃꯁꯨ ꯅꯨꯄꯤ ꯑꯃ ꯐꯪꯑꯦꯕ ꯑ ꯃꯁꯨꯅꯨꯄꯤꯗꯨꯖꯨ ꯄꯤꯛꯇ꯭ꯔꯨ ꯄꯤꯛꯏꯕ ꯀꯩꯝꯇ ꯍꯩꯔꯥꯒ ꯆꯥꯕ ꯌꯥꯕ ꯃꯇꯝ ꯑꯣꯏꯗ꯭ꯔꯤꯕ ꯃꯔꯣꯟꯕꯨ ꯊꯣꯛꯇ꯭ꯔꯤꯕ ꯑꯉꯥꯡꯅꯤꯕ ꯑꯗꯨ ꯑꯗꯨꯅꯦ ꯃꯁꯨ ꯅꯨꯄꯤꯗꯨꯅꯦ ꯑꯗꯨ ꯃꯆꯥ ꯅꯨꯄꯥꯗꯨꯅꯦ ꯃꯃꯧ ꯅꯨꯄꯤꯗꯨꯅꯦ ꯃꯄꯥꯜꯂꯝꯗ ꯑꯃꯨꯛ ꯂꯩꯒ꯭ꯔꯦꯕ ꯃꯣꯏꯁꯦ ꯑꯥꯗ ꯀꯣꯂꯦꯖꯀꯤ ꯑꯣꯖꯥ ꯑꯣꯏꯕ ꯃꯥꯏ ꯅꯨꯄꯤꯁꯦ ꯑꯗꯨꯒꯤ ꯂꯩꯒꯤꯕꯩ ꯑꯃꯨꯛ ꯍꯦꯟꯅ ꯃꯤꯗꯣ ꯋꯥꯠꯂꯦꯕ ꯈꯪꯕ꯭ꯔꯥ ꯍꯧꯖꯤꯛ ꯂꯩꯔꯤꯁꯤ ꯀꯅꯥꯝ ꯂꯩꯇꯦꯕ ꯑꯈꯣꯏꯆꯦꯒꯤ ꯃꯅꯦꯝꯄꯣꯛꯇꯨꯅꯦ ꯈꯣꯏ ꯆꯦꯅꯦ ꯑꯈꯣꯏ ꯕꯥꯏꯅꯦ ꯃꯣꯏ ꯑꯍꯨꯝꯈꯠꯇꯅꯦꯕ ꯂꯩꯔꯤꯁꯦ ꯑꯗꯨ ꯆꯥꯕꯤ ꯊꯛꯄꯤꯅꯕ ꯃꯤ ꯌꯥꯝ ꯋꯥꯠꯄꯗꯣ ꯃꯣꯏꯗꯤ ꯍꯤꯡꯒꯣꯟ ꯁꯝꯕꯟꯗꯤ ꯌꯥꯝ ꯆꯥꯎꯕ ꯃꯆꯥꯅꯨꯄꯥ ꯑꯇꯣꯝꯕꯗꯨꯁꯨ ꯁꯤꯐꯥꯏ ꯑꯣꯏꯕꯅꯤꯅ ꯃꯄꯥꯟꯗ ꯂꯩꯒꯤꯕ ꯑꯗꯨ ꯃꯤ ꯑꯝꯇ ꯂꯩꯇꯦ ꯃꯆꯥꯅꯤꯈꯛ ꯂꯩꯕꯗꯣ ꯃꯄꯥꯟꯗ ꯂꫭꯏ ꯂꯩꯒ꯭ꯔꯦꯕ ꯑꯗꯨꯅ ꯑꯈꯣꯏꯅꯖꯨ ꯆꯠꯄꯖꯨ ꯉꯝꯗꯦ ꯑꯗꯩ ꯃꯥꯅꯁꯨ ꯄꯥꯛ ꯊꯕꯛ ꯆꯤꯟꯕꯅꯤꯅ ꯂꯥꯛꯇꯦꯕ ꯇꯧꯔꯤꯁꯦ ꯂꯥꯛꯑꯣꯗꯤ ꯑꯗꯨꯝ ꯍꯥꯏꯗꯣꯏꯅꯤ ꯅꯣꯏ ꯅꯣꯡꯇ ꯂꯥꯛꯇꯦꯅ ꯉꯥꯡꯗꯣꯏꯅꯤ ꯑꯈꯣꯏꯗ ꯈꯣꯏꯖꯨ ꯆꯠ ꯌꯨꯝꯗ ꯊꯕꯛ ꯆꯤꯟꯕꯅꯤꯅ ꯀꯃꯥꯏꯅ ꯆꯠꯂꯨꯅꯤ
ꯎꯝ꯫
ꯂꯝꯕꯤ ꯊꯣꯛꯄꯗꯒ ꯍꯥꯏꯐꯦꯠ ꯆꯪꯉꯝꯃꯨꯕꯗꯨ ꯉꯥꯏꯔꯦ ꯅꯛꯇꯤ ꯌꯥꯝ ꯅꯛꯅꯩꯅꯤꯀꯣ ꯑꯗꯣ ꯀꯩꯝ ꯆꯠꯅꯗꯦꯕ
ꯎꯝ꯫ ꯑꯩꯖꯨ ꯐꯤ ꯑꯝꯇ ꯊꯨꯞꯆꯟꯒꯤꯒꯦ ꯑꯗꯨꯒ ꯑꯩ ꯑꯃꯨꯛ ꯀꯩꯅꯣ ꯇꯧꯔꯒꯦ
ꯍꯣ ꯍꯣ ꯍꫭ ꯐꯔꯦ-ꯐꯔꯦ ꯑꯗꯨꯗꯤ
ꯎꯝ꯫
ꯎꯝ ꯅꯣꯡꯖꯨ ꯍꯥꯡꯗꯣꯛꯈ꯭ꯔꯦ